ꯑꯣ
ꯑ ꯇꯥꯕ꯭ꯔꯣ ꯑꯣ ꯍꯥꯏꯗꯤ ꯃꯤꯅꯤꯠ ꯇꯔꯥꯗꯣ ꯇꯥ ꯇꯔꯥ ꯑꯗꯨꯃꯥꯏꯅ ꯁꯅꯧ ꯍꯥꯢꯕ ꯑꯗꯨꯒ ꯇꯔꯥ ꯍꯦꯜꯂꯗꯤ ꯃꯥꯡꯉꯤꯗꯅ ꯑꯗꯨꯝ ꯀꯣꯂ ꯑꯃꯥꯁꯨ ꯁꯥꯟꯅꯍꯧꯕꯅ ꯐꯩꯗꯅ ꯑꯗꯨꯒꯤ
ꯍꯣꯏ ꯍꯣꯏ ꯎꯝ
ꯋꯥꯔꯤ ꯀꯥꯢ ꯌꯧꯈ꯭ꯔꯥꯕꯅꯣ
ꯋꯥꯔꯤ ꯐꯦꯕꯋ꯭ꯥꯔꯒꯤ ꯌꯧꯒ꯭ꯔꯦ ꯑꯩꯈꯣꯏꯒꯤꯁꯨ ꯂꯨꯍꯣꯡꯕ ꯑꯃ ꯂꯩꯌꯦ ꯗꯦꯠ ꯇ꯭ꯋꯦꯟꯇꯤ ꯁꯤꯛꯁꯇ ꯑꯗꯣ ꯉꯁꯥꯏꯒꯤꯗꯣ ꯑꯥ ꯖꯨꯨꯂꯥꯏ ꯑꯃꯥꯗꯁꯨ ꯕꯥꯔꯠ ꯗꯤ ꯑꯃꯥ ꯂꯩꯗꯅ ꯑꯠ ꯑꯗꯨꯗ ꯇꯧꯁꯤꯔꯥ ꯈꯣꯠꯁꯤꯔꯅ ꯍꯥꯏ ꯕꯥ ꯑꯗꯨ ꯇꯧꯁꯤꯔꯥ ꯈꯣꯠꯁꯤꯔꯥꯅ ꯍꯥꯏꯕꯗꯨꯗ ꯑꯥ ꯄꯨꯟꯅ ꯑꯗꯨꯗꯤ ꯅꯨꯡꯉꯥꯏꯗꯧ ꯃꯥꯟꯗꯕ
ꯅꯨꯡꯉꯥꯏꯔꯣꯏꯌꯦ ꯑꯃꯥꯗꯨ ꯑꯗꯨ ꯅꯨꯡꯉꯥꯏꯅꯤ ꯑꯃꯗꯤ ꯅꯨꯡꯉꯥꯏꯔꯣꯢꯌꯦ
ꯅꯨꯡꯉꯥꯏꯔꯣꯏ ꯑꯗꯨꯒꯤ ꯑꯩꯅ ꯑꯁ ꯑꯗꯨꯗꯤ ꯅꯨꯡꯉꯥꯏꯗꯣꯢ ꯃꯥꯥꯟꯗꯦ ꯍꯣꯏ ꯈꯪꯗꯦ ꯃꯁꯥꯗ ꯍꯪꯒꯦꯁꯨ ꯍꯪꯉꯣꯏ ꯑꯗꯨꯃꯥꯏꯅ ꯇꯧꯔꯕꯨꯗꯤ ꯆꯞ ꯆꯥꯌꯦ ꯑꯩꯈꯣꯏꯒꯤꯗꯗꯤ ꯍꯥꯏꯗꯤ ꯑꯦꯛꯖꯥꯝꯁꯨ ꯂꯣꯏ ꯂꯣꯏꯔꯕꯅꯤꯅ
ꯑꯥ ꯑꯗꯨꯒꯅꯦꯕ ꯑꯗꯨ꯭ꯋꯥꯏꯗꯣ ꯕ꯭ꯔꯦꯛꯁꯨ ꯂꯩꯕꯅꯦ ꯑꯩꯈꯣꯏ ꯊꯥꯔꯠ ꯁꯦꯝ ꯀꯥꯗ꯭ꯔꯤ ꯀꯥꯟꯒꯤ ꯅꯠꯇ꯭ꯔꯥ ꯕ꯭ꯔꯦꯛ ꯑꯃꯨꯛ ꯂꯩꯗꯣꯏ ꯑꯣꯢꯔꯝꯅꯤ
ꯑꯁ ꯕ꯭ꯔꯦꯛꯄꯨ ꯌꯥꯝ ꯀꯨꯏꯅ ꯂꯩꯗꯧ ꯃꯥꯟꯗꯦ ꯗꯥ ꯌꯥꯝ ꯀꯨꯏꯅ ꯂꯩꯗꯧ ꯃꯥꯟꯗꯦ ꯍꯥꯏꯗꯤ ꯑꯥ ꯌꯥꯝ ꯑꯣ ꯑꯦ ꯐ꯭ꯔꯦꯁ꯭ꯔꯁꯀꯤꯗꯤ ꯂꯣꯏ ꯂꯣꯏꯈ꯭ꯔꯕꯅꯦꯗ ꯀꯨꯏꯅ ꯂꯩꯈꯤꯗꯕꯅꯦ ꯑꯩꯈꯣꯏ ꯃꯃꯥꯡꯗꯁꯨ ꯂꯩꯈꯤꯗꯦ ꯑꯗꯨꯗꯤ ꯑ ꯐ꯭ꯔꯦꯁ꯭ꯔꯁ ꯀꯤꯗꯤ ꯀꯨꯋꯦꯠ ꯅꯨꯡꯊꯥꯕ ꯔꯦꯖꯤꯁꯇ꯭ꯔꯦꯁꯟ ꯇꯧꯕ ꯈꯣꯠꯄ ꯂꯣꯏ ꯂꯣꯏꯅꯔꯝꯃꯅꯤ ꯍꯧꯖꯤꯛ
ꯎꯝ ꯖꯥ ꯑꯗꯨ ꯍꯥꯏꯔꯣ ꯅꯣꯏ ꯐꯣꯔꯝ ꯐꯤꯜ ꯑꯞꯀꯤ ꯍꯥꯏꯔꯛꯑꯕꯣ
ꯑꯈꯣꯏ ꯗꯦꯠ ꯇ꯭ꯋꯦꯟꯇꯤ ꯇꯨꯗꯒꯤ ꯐꯣꯝꯐꯤꯜꯞ ꯇꯧꯅꯤ
ꯐꯣꯝꯐꯤꯜꯂꯞꯀꯥ ꯑꯃꯠ ꯍꯥꯏꯗꯔ꯭ꯤꯌꯦ ꯑꯈꯣꯢꯗꯤ ꯍꯥꯏꯗꯤꯌꯦ ꯍꯥꯁ ꯑꯩꯅꯥ ꯌꯦꯡꯗꯕ ꯅꯠꯇꯤꯌꯦ ꯒꯔꯨꯞꯇ ꯊꯒꯠꯂꯛꯀꯅꯤꯒꯦ ꯊꯒꯠꯂꯛꯇꯤꯌꯦ ꯐꯣꯝꯐꯤꯜꯂꯞ ꯀꯤ ꯑꯃꯇ
ꯈꯪꯗꯦꯅꯦ ꯑꯈꯣꯏꯒꯤꯗꯤ ꯄꯩꯁꯥꯗꯤ ꯍꯥꯏꯗ꯭ꯔꯤ ꯗꯦꯠ ꯇ꯭ꯋꯦꯟꯇꯤ ꯇꯨꯗꯒꯤ ꯊꯥꯕ ꯌꯥꯔꯅꯤ ꯑꯥ ꯑꯥ ꯐꯣꯝꯐꯤꯜꯂꯥꯞ ꯀꯩꯅꯣ ꯇꯧꯕ ꯌꯥꯔꯅꯤꯅ ꯊꯥꯔꯛꯄꯅꯦꯕ
ꯑꯗꯨꯝ ꯁꯃꯥꯔꯠ ꯄꯣꯔꯇꯜꯗ ꯇꯧ ꯗꯣꯏ ꯑꯣꯏꯔꯝꯅꯤꯅ
ꯑꯥ ꯁꯃꯔꯠ꯭ꯇ ꯇꯧꯗꯣꯢ
ꯎꯝ ꯄꯨꯂꯞꯀꯤ ꯑꯣꯏꯔꯖꯥꯠꯂꯗꯣꯏꯗꯤ
ꯀꯤ ꯃꯥꯜꯂꯦ ꯑꯩꯅ ꯊꯦꯡꯅꯈꯤꯕꯗꯣ ꯍꯥꯏꯗꯤ ꯑꯈꯣꯏ ꯗꯤꯄꯥꯔꯠꯃꯦꯟ ꯈꯛꯀꯤ ꯃꯥꯜꯗꯦ ꯍꯥꯏꯗꯤ ꯀꯟꯇ꯭ꯔꯣꯂꯔꯗꯣ ꯁꯟ ꯀꯩꯅꯣꯃ ꯑꯈꯣꯏꯒꯤ ꯀꯟꯇ꯭ꯔꯣꯂꯔ ꯑꯣꯏꯕ ꯃꯤꯗꯣ ꯑꯗꯨꯒꯤ ꯁꯤꯛꯅꯦꯆꯔ ꯇꯧꯒꯨꯝ ꯇꯧꯕꯅꯦꯕ ꯑꯗꯨꯅ
ꯈꯡꯗꯦꯅꯦ ꯑꯗꯨꯒꯥ ꯑꯈꯣꯏ ꯒꯔꯨꯞꯇꯒꯥ ꯑꯃꯇ ꯊꯒꯠꯂꯛ ꯄꯥ ꯎꯗꯦ ꯒꯔꯨꯞ ꯁꯨꯅ ꯌꯥꯝꯃꯟꯈꯤꯗꯅ ꯒ꯭ꯌꯥꯟ ꯇꯥꯗ꯭ꯔꯕ꯭ꯔꯥ ꯈꯪꯗꯦ ꯑꯗꯨꯒ ꯑꯗꯣ ꯑꯈꯣꯏꯒꯤ ꯇꯣꯡꯉꯟꯕ ꯑꯦꯅꯥꯎꯟꯁꯃꯦꯟꯒꯤ ꯒꯔꯨꯞ ꯍꯥꯏꯅꯥ ꯑꯃꯗꯤ ꯊꯝꯖꯩꯌꯦꯕ ꯑꯈꯣꯏꯒꯤ ꯑꯣꯏꯅ ꯀ꯭ꯂꯥꯁꯀꯤ ꯍꯥꯏꯗꯤ ꯆꯥꯌꯦꯠꯟꯕꯗꯣ ꯍꯥꯏꯗꯤ ꯃꯌꯥꯝꯒꯤ ꯋꯥꯔꯤ ꯁꯥꯖꯤꯟꯕꯗ ꯑꯣꯐꯤꯁꯦꯜ ꯑꯣꯏ ꯅꯣꯇꯤꯁꯇꯣ ꯌꯥꯎꯈꯤꯕꯗꯣ ꯑꯗꯨꯝ ꯈꯪꯍꯧꯗꯦꯅ ꯀꯣ ꯇꯣꯡꯉꯟꯅꯥ ꯒꯔꯨꯞ ꯑꯃꯕꯨꯗꯤ ꯁꯦꯝ ꯁꯦꯝꯃꯦꯕꯥ ꯍꯥꯏꯗꯤ ꯑꯗꯨꯒꯨꯝꯕ ꯃꯔꯨꯑꯣꯏꯕ ꯊꯥꯔꯛꯅꯕꯗꯣ ꯑꯗꯨꯗꯁꯨ ꯊꯔꯛꯄ ꯎꯗꯕ
ꯑꯈꯣꯏꯒꯤꯗꯤ ꯒ꯭ꯔꯨꯞꯇꯒ ꯊꯥꯔꯛꯄꯔꯥ ꯈꯪꯗꯦ ꯑꯩꯅ ꯁꯨꯝ ꯇ ꯊꯦꯡꯅꯍꯧꯗꯗꯅ ꯏꯃꯥꯟꯅꯕꯤꯗ ꯑꯃꯨꯛ ꯊꯥꯔꯛꯑꯣꯅꯅꯦ ꯊꯥꯔꯛꯍꯜꯂꯤꯅꯦ ꯍꯥꯏꯕ ꯑꯗꯨꯀꯥꯟꯗ ꯌꯦꯡꯀꯥꯟꯗ ꯗꯦꯠ ꯇ꯭ꯋꯦꯟꯇꯤ ꯇꯨꯗꯩꯅꯦ ꯍꯥꯏꯌꯦꯅ ꯑꯩꯅ ꯄꯩꯁꯥꯗꯣ ꯑꯈꯣꯏ ꯆꯦ ꯆꯧꯅ ꯀꯩꯅꯣ ꯇꯧꯈꯤꯕ ꯍꯥꯏꯇꯥꯔꯦ ꯂꯧꯈꯤꯕ ꯑꯗꯨꯒꯤ ꯄꯩꯁꯥꯗꯣ ꯃꯥꯅ ꯀꯌꯥꯗꯅꯣꯅ ꯍꯡꯉꯛꯑꯣꯅ ꯍꯥꯏꯗꯤ ꯄꯩꯁꯥ ꯔꯦꯗꯤꯗ ꯊꯝꯗꯣꯏꯅꯤꯗꯅ ꯑꯗꯨꯒꯤ
ꯑꯁ ꯑꯩꯗꯤ ꯄꯨꯔꯥ ꯃꯊꯥꯅꯤ ꯇꯧꯗꯣꯏꯖ ꯍꯣꯁꯇꯦꯜ ꯃꯦꯁꯐꯤꯒ ꯄꯁꯟꯗꯣꯅꯦ ꯃꯨꯛ
ꯑꯥ ꯅꯣꯏꯒꯤ ꯍꯣꯁꯇꯦꯜꯒꯤꯁꯨ ꯑꯃꯨꯛ ꯎꯝ
ꯑꯦꯠꯃꯤꯁꯟꯕꯨ ꯉꯥꯏꯔꯛꯑꯅꯤ ꯑꯗꯨꯒ ꯑꯦꯃꯤꯁꯟꯁꯨ ꯍꯥꯏꯔꯛꯑꯅꯤ ꯊꯥꯔ ꯁꯦꯝꯒꯤ ꯑꯗꯨꯒ ꯍꯣꯁꯇꯦꯜꯒꯤꯁꯨ ꯊꯔ ꯁꯦꯝꯒꯤ ꯑꯦꯗꯃꯤꯁꯟ
ꯑꯝ ꯑꯁ ꯅꯪꯗꯤ ꯄꯨꯂꯞ ꯄꯥꯗꯣꯏꯅꯤꯅꯦ ꯑꯗꯨꯗꯤ
ꯄꯨꯂꯛꯅꯤ ꯄꯗꯣꯖ
ꯀꯩꯅꯣꯒꯤꯁꯨ ꯑ ꯊꯥꯔꯠ ꯁꯦꯟꯒꯤꯁꯨ ꯄꯩꯁꯥ ꯈꯔ ꯌꯥꯝꯃꯝꯅꯤ ꯑꯦꯠꯃꯤꯁꯟ
ꯌꯥꯝꯕꯅꯦ ꯌꯥꯝꯕꯅꯦ
ꯍꯥꯏꯗꯤ ꯅꯧꯅ ꯑꯣꯏꯔꯛꯄꯒꯤꯀꯣ ꯑ ꯐꯣꯔꯠꯇꯅ ꯑꯃꯨꯛ ꯑꯥ ꯂꯤꯛꯇꯔꯣ ꯑꯦ ꯑꯗꯨ ꯍꯥꯏꯔꯒ ꯕꯤ ꯑꯦꯠ ꯀꯤꯗꯣ ꯊꯥꯗꯨꯔꯣ
ꯕꯦꯠꯇꯣ
ꯎꯝ
ꯑꯥꯔꯁ ꯕꯤ ꯑꯦꯠ ꯈꯪꯗꯦꯅꯦ ꯒꯌꯥꯟ ꯑꯝ ꯇꯥꯗꯦꯅꯦ
ꯕꯤꯑꯦꯠꯇꯤ ꯇꯧꯊꯣꯛꯑꯣ ꯄꯤ ꯑꯩꯆ ꯗꯤ ꯇꯧꯔꯔꯣꯏ ꯍꯥꯏꯗꯏꯅꯦ
ꯇꯧꯗ꯭ꯔꯁꯨ ꯃꯑꯣꯡ ꯗꯥꯎꯇꯪꯗꯤ ꯌꯦꯡꯉꯤꯁꯤ ꯑꯩꯅ ꯀꯜꯂꯤꯁ ꯃꯍꯌꯦꯡꯋꯥꯏ ꯔꯤꯒ꯭ꯔꯦꯠ ꯆꯥꯗꯅꯕ ꯅꯦꯠꯁꯦ ꯃꯁꯇꯔ ꯇꯧꯔꯥ ꯅꯦꯠ ꯐꯥꯎꯗ ꯊꯤ ꯅꯨꯡꯉꯥꯏꯔꯦ
ꯌꯥꯏ ꯌꯥꯏ ꯌꯥꯏꯌꯦ ꯑꯗꯨꯏꯁꯨ
ꯄꯤ ꯑꯩꯁꯗꯤ ꯗꯤ ꯇꯧꯕꯗꯤ ꯇꯧꯔꯔꯣꯏꯗꯕꯅꯤ ꯀꯩꯅꯣ
ꯎ ꯅꯦꯠ ꯇꯨꯅ ꯀꯩꯅꯣ ꯊꯥꯔꯁꯦ ꯀꯩꯅꯣ ꯊꯥꯔꯁꯦ ꯅꯦꯠꯇꯨꯅꯥꯅꯦ ꯅꯦꯠꯇꯨ ꯅꯠꯇꯣ ꯗꯤꯁ ꯑꯝ ꯅꯪ ꯑꯃꯨꯛ ꯇꯪ ꯊꯥꯒꯦ ꯍꯥꯏꯔꯣ
ꯑꯃꯨꯛꯇꯪ ꯊꯥꯒꯦ ꯇꯧꯕꯅꯦ ꯃꯊꯪꯒꯤ ꯖꯨꯨꯂꯥꯏ ꯊꯥꯕꯅꯥ ꯐꯗꯣꯏꯔ ꯍꯗꯛ ꯗꯤꯁꯦꯝꯕꯔ ꯊ ꯐꯗꯣꯏꯔꯥ ꯈꯪꯗꯦ
ꯍꯟꯗꯛ ꯍꯟꯗꯛꯀꯤ ꯗꯤꯁꯦꯝꯕꯔꯗꯅ ꯑꯃꯨꯛ ꯊꯥꯔꯠ ꯁꯦꯝꯗ ꯑꯣꯏꯗꯣꯏ ꯅꯦꯕꯀꯣ ꯑꯗꯨ ꯖꯨꯂꯥꯏꯗꯅ ꯑꯃꯨꯛ ꯂꯣꯏꯔꯝꯗꯥꯏ ꯂꯣꯏꯔꯝꯗꯥꯏꯗꯣ ꯅꯣꯏꯒꯤ ꯑꯥ ꯀꯩꯅꯣꯗꯣ ꯑꯣꯏ ꯊꯥꯎꯔꯣ ꯗꯤꯁꯦꯝꯕꯔꯗ ꯑꯣꯏꯅ ꯊꯥꯔꯁꯦ ꯑꯩꯁꯨ ꯗꯤꯁꯦꯝꯕꯔꯗꯩꯗꯤ ꯊꯥꯗꯣꯏꯅꯦꯕꯀꯣ ꯗꯤꯁꯦꯝꯕꯔꯗꯒꯤ ꯊꯥ ꯀ ꯖꯨꯂꯥꯏꯁꯨ ꯑꯃꯨꯛ ꯊꯥꯗꯣꯏ ꯗꯤꯁꯦꯝꯕꯔꯗꯤ ꯀꯩꯁꯨ ꯈꯜꯂꯣꯏ ꯈꯪꯉꯦꯕ ꯏꯁꯥꯅ
ꯍꯣꯏ ꯍꯣꯏ ꯑꯍꯥꯟꯕꯁꯨ ꯑꯣꯏꯕꯅꯤꯅ ꯑꯗꯣ ꯖꯨꯂꯥꯏꯗꯨꯁꯨ ꯐꯔꯛ ꯇꯥꯗꯣꯏꯅꯤ ꯍꯥꯏꯗꯤ ꯑꯩꯈꯣꯏ ꯒꯤ ꯊꯦꯁꯤꯁ ꯀꯩꯅꯣ ꯇꯧ ꯗꯤꯖꯥꯔꯇꯦꯁꯟ ꯇꯧꯗꯣꯏꯗꯨꯒ
ꯍꯣꯏ ꯅꯣꯏ ꯗꯤꯖꯔꯇꯦꯁꯟ ꯂꯩꯕꯅꯤꯅ ꯑꯗꯨ ꯑꯣꯏꯁꯨ ꯍꯥꯏꯕ ꯋꯅꯤꯗ ꯗꯤꯖꯔꯇꯦꯁꯟ ꯍꯥꯏꯔꯁꯨ ꯑꯗꯨꯝ ꯇꯧ ꯑꯩꯈꯣꯏꯗꯤ ꯗꯤꯖꯔꯇꯦꯁꯟ ꯇꯧꯗꯦ ꯑꯩꯈꯣꯏꯗꯤ ꯗꯤꯖꯔꯇꯦꯁꯟ ꯇꯧꯗꯕ ꯃꯥꯜꯂꯦ ꯑꯥ ꯑꯩꯈꯣꯏꯗꯤ ꯄꯦꯄꯔ ꯑꯣꯏꯅ ꯏꯍꯜꯂꯦꯕ ꯀꯩꯅꯣ ꯄꯦꯄꯔ ꯑꯣꯏꯅ ꯏ ꯍꯥꯏꯕ ꯄ꯭ꯔꯦꯖꯦꯟꯇꯦꯁꯟ ꯑꯣꯏꯅ ꯄꯤꯍꯜꯂꯦ ꯍꯥꯏꯕ꯭ꯔ ꯈꯪꯗꯦ ꯑꯗꯨꯃꯥꯏꯅ ꯗꯤꯖꯔꯇꯦꯁꯟꯒꯤ ꯄꯥꯎ ꯇꯥꯗꯦꯕ
ꯑꯣ ꯑꯩꯈꯣꯏ ꯗꯤꯖꯔꯇꯤꯁꯟ ꯇꯧꯕꯒꯤ ꯌꯥꯝ ꯋꯥꯅꯩꯌꯦꯕ ꯌꯥꯝ ꯁꯦꯅꯤꯌꯔ ꯁꯤꯡꯁꯦ ꯀ꯭ꯂꯥꯁꯁꯨ ꯐꯖꯅ ꯂꯥꯛꯇꯕꯤꯌꯦ ꯐꯣꯔꯠ ꯁꯦꯝꯁꯤꯗꯤ ꯄꯨꯔꯥ ꯃꯣꯏ ꯗꯣ ꯗ ꯑꯣꯏꯌꯦꯕ ꯗꯤꯖꯥꯔꯇꯦꯁꯟ
ꯍꯣꯏ ꯋꯥꯗꯣꯏꯅꯦ ꯑꯩꯈꯣꯏꯁꯨ ꯑꯗꯨꯝ ꯋꯥꯔꯛ ꯇꯣꯏꯅꯦ ꯍꯌꯦꯡ ꯋꯥꯏ ꯑꯗꯨꯒ ꯑꯗꯨꯒ ꯀꯩꯅꯣ ꯀꯩ ꯍꯥꯏꯈꯔꯦ ꯀꯥꯎꯔꯦꯅꯦ
ꯖꯦ ꯅꯣꯏ ꯀꯟꯗ꯭ꯔꯣ
ꯅꯣꯒ ꯆꯨꯗꯦꯗ
ꯍꯩꯃ ꯁꯤ ꯅꯣꯡ ꯍꯩꯊꯔꯦ ꯏꯕꯦꯝꯃꯥ ꯑꯩ ꯋꯥ ꯉꯥꯡꯏ ꯁꯦ ꯇꯥꯕ꯭ꯔꯥ ꯇꯥꯗ꯭ꯔꯤꯔ ꯈꯪꯗꯕꯩ ꯁꯪ ꯑ
ꯇꯥꯏ ꯇꯥꯏꯌꯦ ꯋꯥꯕꯨꯗꯤ ꯅꯣꯡ ꯃꯈꯣꯟꯁꯨ ꯇꯥꯏ ꯇꯥꯏꯌꯦ ꯅꯣꯡ ꯃꯈꯣꯟꯁꯨ ꯇꯥꯏꯌꯦ
ꯑꯥ
ꯅꯨꯡ ꯌꯥꯝ ꯀꯜꯂꯦ ꯑꯩꯈꯣꯏ ꯅꯨꯡꯁꯥ ꯁꯥꯔꯤ
ꯎꯝ ꯀꯌꯥ ꯑꯣꯟꯅꯔꯤꯅꯣ ꯌꯦꯡꯉꯣ ꯃꯅꯤꯄꯨꯔꯒꯤ ꯇꯧꯕꯅꯦ ꯑꯁꯤꯗ
ꯍꯣꯏ ꯁꯤꯗꯗꯤ ꯅꯨꯡꯁꯥꯕꯨ ꯁꯀꯥꯏꯒꯩ ꯁꯥꯔꯦ ꯎꯝ ꯑꯣ ꯑ
ꯑꯗꯨ ꯑꯗꯨꯗ ꯅꯣꯡ ꯆꯨꯔꯒꯅꯦ ꯁꯤꯗꯅ ꯅꯦ ꯅꯨꯡꯁꯥ ꯁꯥꯕꯒ ꯌꯥꯎꯏ
ꯑꯥ ꯌꯥꯎꯋꯦ ꯌꯥꯎꯋꯦ ꯑꯗꯨꯒꯅꯦ ꯕꯦꯠꯗꯇꯣ ꯀꯩꯅꯣ ꯇꯧꯁꯦ ꯕꯤ ꯑꯦꯠ ꯑꯗꯨꯅ ꯑꯃꯨꯛ ꯗꯤꯁꯦꯝꯕꯔ ꯑ ꯑꯗꯨ ꯋꯥꯏꯗ ꯊꯥꯗꯣꯏꯅꯦꯕ ꯍꯥꯏꯗꯤ ꯕꯤ ꯑꯦꯠꯀꯤ ꯑꯥ ꯀꯨꯋꯦꯠ ꯊꯥꯕꯒꯤ
ꯎꯝ
ꯑꯗꯨ ꯏꯃꯥꯟꯅꯕꯤ ꯏꯃꯥꯟꯅꯕꯤ ꯑꯃ ꯍꯟꯗꯛ ꯊꯥꯕꯗꯣ ꯑꯩꯈꯣꯏ ꯀꯥꯡꯕꯨꯒꯤ ꯑꯗꯨ ꯃꯥꯗꯣ ꯐꯣꯔ ꯇꯤ ꯑꯩꯠ ꯐꯪꯉꯦ ꯍꯥꯏꯌꯦ
ꯀꯩꯕ
ꯐꯣꯔꯇꯤ ꯑꯩꯠ ꯐꯪꯉꯦ ꯍꯥꯏꯌꯦꯕ
ꯐꯣꯔꯇꯤ ꯑꯩꯠ
ꯑꯥ
ꯃꯥꯥ꯭ꯔꯛꯂꯣ ꯐꯣꯔꯇꯤ ꯑꯩꯠ ꯍꯥꯏꯁꯦ
ꯍꯣꯏ
ꯈꯜꯂꯔꯣꯏ ꯑꯗꯨꯗꯤ
ꯑꯗꯨꯅꯦ ꯐꯣꯔꯇꯤ ꯐꯪꯉꯦ ꯑꯩꯈꯣꯏꯗꯤ ꯀꯃꯥꯏꯅ ꯇꯧꯗꯣꯏꯅꯣ ꯈꯪꯗꯕ ꯍꯥꯏꯕ
ꯑꯩꯈꯣꯏ ꯃꯃꯥꯡꯗ ꯑꯩꯠꯇꯤꯒ ꯐꯪꯅꯈꯤꯕꯗꯣ ꯑꯝꯇ ꯊꯥꯖꯤꯟꯗ꯭ꯔꯤꯗꯣ
ꯍꯣꯏ ꯍꯣꯏ ꯕꯤꯑꯦꯠꯀꯤ ꯃꯥ꯭ꯔꯛ ꯀꯌꯥꯃꯨꯛ ꯂꯩ ꯍꯥꯏꯒꯦ ꯀꯠ ꯑꯣꯐ
ꯀꯠ ꯑꯣꯐꯇꯤ ꯈꯪꯗꯦ ꯍꯟꯗ꯭ꯔꯦꯠ ꯑꯕꯞ ꯑꯣꯏꯕꯅꯦ ꯑꯌꯥꯝꯕꯅ ꯑꯗꯨꯗꯣ
ꯑꯥ
ꯄꯣꯠꯇꯦꯗ
ꯍꯣꯏ ꯑꯗꯨꯕꯨꯗꯤ ꯆꯍꯤ ꯆꯍꯤꯒꯤ ꯃꯇꯨꯡ ꯏꯟꯅ ꯀꯣ
ꯑꯥ ꯑꯗꯨ ꯁꯕꯖꯦꯛꯁ ꯁꯖꯦꯛꯁꯁꯨ ꯄꯤꯗꯣꯏ ꯅꯦꯗꯅ ꯑꯁ ꯍꯥꯏꯗꯤ ꯑꯩꯈꯣꯏ ꯑꯩꯈꯣꯏ ꯁꯕꯖꯦꯛꯀꯤ ꯑꯣꯏꯅꯅꯦ ꯑꯩꯈꯣꯏ ꯑꯩꯈꯣꯏ ꯁꯕꯖꯦꯛꯀꯤ ꯑꯣꯏꯅꯅꯦ ꯀꯩꯅꯣꯁꯦ ꯁꯤꯠ ꯚꯦꯀꯦꯟꯁꯤ ꯁꯦ ꯃꯤ ꯇꯔꯥ ꯂꯩ ꯥꯁ ꯍꯥꯏꯔꯛ ꯇꯣꯏ ꯅꯦꯕ ꯃꯤ ꯇꯔꯦꯠ ꯂꯩ ꯑꯗꯨ ꯗꯨꯒ ꯅꯣꯏ ꯅꯣꯏ ꯁꯞꯖꯦꯛ ꯒꯤꯁꯨ ꯃꯤ ꯇꯔꯦꯠꯒꯨꯝꯕ ꯂꯩ ꯇꯔꯦꯠ ꯅꯤꯄꯥꯟꯒꯨꯝꯕ ꯂꯩ ꯍꯥꯏ ꯗꯦꯕ ꯃꯤ ꯌꯥꯝ ꯌꯥꯝ ꯂꯩꯇꯕꯅꯦꯕ ꯁꯤꯠꯇꯣ ꯁꯞꯖꯦꯛ ꯁꯕꯖꯦꯛ ꯈꯥꯏꯗꯣꯛꯈꯤꯗꯣꯏꯅꯦꯕ ꯃꯥꯏ ꯕꯦꯠ ꯆꯤꯠ ꯃꯌꯥꯝꯗꯣ ꯑꯗꯨꯗꯤ ꯁꯞꯖꯦꯛ ꯑꯃꯥꯅ ꯃꯤ ꯌꯥꯝ ꯌꯥꯝ ꯊꯨꯡꯗꯦꯗꯅ ꯑꯗꯨꯗꯗꯤ ꯍꯥꯏꯌꯦꯁꯇꯥ ꯑꯩ ꯍꯥꯏꯌꯦꯁ ꯑꯃꯨꯛ ꯊꯤꯔꯛꯇꯣꯏꯅꯦꯕ ꯁ꯭ꯕꯖꯦꯛꯇꯨꯒꯤ ꯃꯇꯨꯡ ꯏꯟꯅ ꯑꯃꯨꯛ ꯃꯥꯔꯛꯇꯣ ꯑꯗꯨꯗꯤ ꯃꯥ ꯑꯣ ꯌꯥꯔꯤꯈꯩ ꯌꯥꯝꯃꯣꯁꯤꯅꯦ ꯍꯥꯏꯔꯤꯁꯦ ꯑꯩꯈꯣꯏ ꯁꯞꯖꯦꯛꯀꯤꯗꯤ ꯈꯔꯥ ꯋꯥꯏꯒ ꯍꯥꯏꯌꯦꯕ ꯑꯗꯨꯝ ꯍꯪꯡꯕꯗꯣ
ꯑꯣ ꯑꯃ ꯑꯩꯈꯣꯏꯅ ꯈꯪꯕ ꯗꯗꯥ ꯑꯃ ꯇꯧꯕꯗꯣ
ꯑꯥ
ꯑꯗꯨ ꯃꯥ ꯀꯌꯥꯃꯨꯛ ꯐꯪꯈꯤ ꯍꯥꯏꯒꯦ
ꯃꯥ ꯋꯥꯟ ꯇ꯭ꯋꯦꯟꯇꯤꯔꯥ ꯑꯗꯨꯃꯥꯏꯅ ꯐꯪꯈꯤꯕꯅꯦ
ꯃꯥ ꯀꯩ ꯁ꯭ꯕꯖꯦꯛ ꯂꯧꯔꯛꯀꯦ
ꯃꯦꯠꯁꯅꯦ
ꯑꯣ
ꯁꯕꯖꯦꯛ ꯁꯕꯖꯦꯛꯀꯤ ꯃꯇꯨꯡ ꯏꯟꯅꯅꯦ ꯑ ꯁꯕꯖꯦꯛ ꯁꯕꯖꯦꯛꯀꯤ ꯊꯨꯡ ꯏꯟꯅ ꯃꯥ꯭ꯔꯛꯁꯨ ꯑꯦꯍꯦ ꯕꯦꯀꯦꯟꯁꯤꯁꯨ ꯂꯩꯕ ꯍꯦꯟꯕ ꯂꯩꯕꯅꯦꯕ ꯑꯩꯈꯣꯏꯒꯤ ꯗꯤ ꯁꯥ꯭ꯔꯅ ꯍꯥꯏꯕꯩ ꯋꯥꯅꯤ ꯃꯥꯔꯛ ꯂꯩ ꯍꯥꯏꯁꯦ ꯍꯥꯏꯗꯒꯤ ꯍꯧꯖꯤꯛ ꯂꯩ ꯍꯥꯏꯁꯦ ꯑꯩꯅ ꯈꯜꯂꯤꯁꯤꯅ ꯍꯥꯏꯌꯦꯁ ꯃꯥꯔꯛꯇꯣ ꯂꯧꯕ꯭ꯔꯥ ꯍꯥꯢꯅ ꯈꯟꯕ ꯑꯗꯨ ꯅꯠꯂꯝꯗ꯭ꯔꯦ
ꯑꯣ ꯑꯗꯨꯅꯦ ꯅꯪꯅ ꯍꯥꯏꯔꯝꯗ꯭ꯔꯗꯤ ꯑꯩꯁꯨ ꯈꯪꯉꯥꯔꯣꯏꯌꯦ ꯑꯩ ꯍꯥꯏꯌꯦꯁ ꯁꯨꯃꯥꯏꯅ ꯂꯧꯕ꯭ꯔꯥꯅ ꯑꯗꯨꯝ ꯈꯜꯂꯦ
ꯑꯗꯨꯒꯤ ꯕꯦꯠꯇꯣ ꯈꯔ ꯋꯥꯢꯌꯨꯈꯤꯗꯦ
ꯑꯣ
ꯑꯩꯗꯤ ꯃꯃꯥꯡꯗ ꯄꯩꯁꯥ ꯄꯥꯝꯃꯨꯗꯅ ꯑꯗꯨꯝ ꯊꯥꯖꯤꯜꯍꯧꯗꯦ ꯕꯦꯠ ꯊꯥꯈꯤꯕꯒꯤꯗꯣ ꯃꯥꯔꯛ ꯑꯁ ꯈꯪ ꯈꯜꯂꯥꯎꯋꯤꯗ ꯄꯤꯕꯣꯟ ꯑꯗꯣ ꯈꯜꯂ ꯑꯗꯣ ꯑꯩꯗꯤ ꯃꯥꯁꯇꯔ ꯍꯥꯟꯅ ꯇꯧꯅꯤꯡꯕꯅꯤ ꯃꯥꯁꯇꯔ ꯍꯥꯟꯅ ꯇꯧꯈ꯭ꯔꯅꯤꯌꯦ
ꯍꯣꯏ ꯑꯗꯨꯕꯨꯗꯤ
ꯑꯗꯨꯗꯨꯒꯤ ꯑꯩꯅ ꯑꯗꯨꯝ ꯐꯣꯀ꯭ꯁꯇꯣ ꯃꯥꯁꯇꯔꯗꯥ ꯑꯣꯏꯅ ꯇꯧꯔꯕ
ꯑꯥ ꯍꯧꯖꯤꯛꯁꯦ ꯌꯨꯝ ꯂꯣꯝꯗ ꯍꯥꯏꯔꯤꯁꯤꯁꯨꯅꯦ ꯕꯦꯠ ꯇꯧꯊꯣꯛꯑꯣ ꯕꯦꯠ ꯇꯧꯊꯣꯛꯑꯣ ꯇꯧꯊꯣꯛꯑꯣ ꯅ ꯂꯣꯏꯅ ꯍꯥꯏ ꯂꯩꯔꯕꯅꯦꯕ ꯑꯗꯨꯒꯤ ꯑꯩꯁꯨ
ꯎꯝ ꯅꯩꯅꯗꯗꯤ ꯇꯧꯕ ꯉꯝꯃꯣꯏ ꯌꯦꯡꯅꯔꯒ
ꯍꯣꯏ ꯑꯦꯁ ꯗꯤ ꯑꯦꯝꯁꯨ ꯌꯥꯝꯃꯦ
ꯗꯦꯝꯁꯨ ꯌꯥꯝꯕ꯭ꯔꯣ
ꯍꯣꯏ ꯍꯣꯏ ꯗꯤ ꯑꯦꯝꯗꯨꯁꯨ ꯌꯥꯝꯃꯦ ꯌꯥꯝꯃꯦ ꯑꯦꯝ ꯌꯨꯅ ꯏꯍꯣꯡ ꯍꯣꯡꯉꯦ ꯗꯤ ꯑꯦꯝ ꯑꯦꯝ ꯌꯨꯗꯒꯤ ꯗꯤ ꯑꯦꯝꯅ ꯌꯥꯝꯃꯦ
ꯑꯣ ꯑꯗꯨꯗꯤ ꯉꯝꯃꯣꯏꯌꯦ
ꯊꯥꯔꯇꯤ ꯐꯣꯔꯇꯤ ꯀꯦ ꯑꯗꯨꯃꯥꯏꯅ ꯆꯪꯕ ꯃꯥꯜꯂꯦ
ꯎꯝ
ꯑꯦꯝ ꯌꯨꯗ ꯀꯌꯥꯃꯨꯛ ꯆꯪꯖꯥꯠꯅꯣ
ꯅꯪꯒꯤꯗꯣ ꯈꯔ ꯍꯦꯜꯂꯝꯅꯤꯗ ꯑꯗꯨꯗꯤ ꯑꯗꯣ ꯈꯔ ꯍꯦꯟꯕꯅꯦ ꯍꯧꯖꯤꯛꯒꯤ ꯑꯗꯨꯃꯥꯋꯏꯅ ꯊꯥꯔꯇꯤ ꯐꯣꯔꯇꯤ ꯗꯨꯃꯥꯏ ꯆꯪꯉꯦ ꯍꯥꯏꯕꯅꯦ
ꯑꯦꯝ ꯌꯨꯗ ꯑꯗꯨꯗꯤ ꯈꯔ ꯍꯦꯜꯂꯝꯃꯅꯤ ꯑꯗꯨ
ꯗꯤ ꯑꯦꯝꯅ ꯗꯤ ꯑꯦꯝꯅ ꯍꯦꯜꯂꯝꯅꯤ ꯈꯔ
ꯑꯝ
ꯈꯪꯗꯦꯗ ꯇꯧꯔꯤꯁꯦ ꯃꯥꯁꯇꯔꯁꯤꯡ ꯂꯣꯏꯁꯜꯂꯒ ꯀꯔꯤꯅꯣ ꯇꯧꯗꯣꯏꯁꯤ ꯒ꯭ꯌꯥꯟ ꯇꯥꯗꯦ
ꯑꯗꯨꯅꯤ
ꯃꯊꯥ ꯁꯥꯗ꯭ꯔꯥ
ꯎꯝ ꯑꯩ ꯑꯃꯨꯛꯀ ꯇꯧꯔꯛꯀꯦ ꯀꯛꯑꯒ ꯎꯝ ꯊꯝꯃꯦ ꯊꯝꯃꯦ
ꯑ